ꯇ ꯃꯥ ꯀꯦꯩꯁꯥꯅ ꯀꯦ ꯀꯦ ꯇꯦ
ꯀꯣ ꯅꯅꯥ ꯄꯣꯉ ꯄꯒꯗꯣ ꯍꯅꯒꯤꯤꯦ ꯆꯥꯛ ꯂꯣꯏꯔ ꯑꯗꯨꯏ ꯁꯔꯨꯛ ꯌꯣꯒ ꯅꯠꯇ꯭ꯔꯒ ꯖꯤꯝ ꯑꯣꯏꯅ ꯁꯥꯟꯅꯕ ꯑꯗꯨꯅꯗꯤ ꯌꯥꯝ ꯐꯩ ꯖꯨꯝꯕꯥꯗꯨꯗꯤ ꯀꯩ ꯀꯥꯟꯅꯗꯦꯕ ꯖꯨꯝꯕꯥ ꯆꯣꯡꯕ ꯃꯤ ꯖꯨꯝꯕꯥꯁꯤꯦꯅ ꯐꯥꯎꯇ ꯑꯣꯛ ꯃꯤꯔꯣꯟꯕ ꯏ ꯃꯥꯜꯂꯦ ꯎꯝ ꯁꯤꯗ ꯌꯥꯕꯅ ꯂꯣꯏ
ꯑꯁ ꯂꯣꯏꯔꯦꯍꯦ ꯖꯨꯝꯕ ꯁꯥꯅꯧ ꯖꯨꯝꯕꯥ ꯁꯥꯅꯩ ꯖꯨꯝꯕ ꯔꯃꯤ ꯃꯁꯜ ꯕꯤꯜ ꯇꯧꯋ ꯍꯥꯏꯕꯅꯤ
ꯕꯥ ꯃꯁꯜ ꯄꯅꯇꯤꯌꯦ ꯑꯅꯦꯅ ꯎꯥꯕꯣꯛꯇ ꯍꯧꯋꯦꯌꯦ ꯑꯌꯨꯛꯨꯡ ꯃꯈ ꯃ ꯃꯈꯥꯏ ꯍꯧꯒꯠ ꯑꯗꯨꯁꯨ ꯕꯥꯆꯣꯡꯁꯨ ꯄꯨꯛ ꯀꯪꯗꯕꯅꯦꯅ
ꯍꯅꯥꯅ
ꯑꯣ
ꯃꯥꯏ ꯍꯥꯏꯔꯕꯦꯜ ꯂꯥꯛꯀꯤ ꯍꯦꯛ ꯆꯣꯡꯉꯤꯗꯅ ꯑꯗꯨ ꯖꯨꯝꯕꯥ ꯆꯣꯡꯁꯦ ꯀꯩꯝꯇ ꯍꯟꯊꯕꯒꯤ ꯋꯥꯔꯤ ꯍꯥꯏꯗꯤ ꯗꯥꯟꯁ ꯇꯧꯕ ꯈꯛꯅꯦꯅ ꯃꯤꯅ ꯌꯥꯝ ꯊꯤ ꯁꯤꯖꯔꯤ
ꯑꯗꯣ ꯍꯥꯏꯕꯗꯤ ꯑꯣꯏꯕꯅꯦ ꯑꯗꯨ ꯑꯗꯨꯃꯥꯏꯅ ꯆꯣꯡꯈꯅ ꯇꯧꯕꯗꯣ ꯆꯥꯕ ꯊꯛꯄ ꯀꯇ꯭ꯔꯣ ꯇꯧꯔꯅꯤ ꯕ ꯄꯄ ꯍꯥꯗꯗꯤ ꯍꯥꯗꯥꯅꯦꯅꯤ ꯑꯗꯨꯒ ꯃꯁꯜ ꯕꯤꯜ ꯇꯧꯋꯤ ꯀꯥꯟꯗꯨꯗꯤ ꯑꯣꯏꯔꯣꯏꯗꯕ
ꯎꯝ ꯖꯨꯝꯕꯥ ꯆꯣꯡꯕꯗꯣ ꯀꯥꯟꯅꯄꯣꯠꯇꯦꯕ ꯆꯍꯤ ꯌꯥꯝꯃꯛꯑꯒ ꯅꯨꯨꯄꯥ ꯆꯣꯡꯊꯣꯛ ꯁꯔꯨꯛ ꯋꯥꯥꯛꯀꯤꯡ ꯌꯥꯡ ꯌꯥꯡ ꯆꯠꯄꯅꯤ ꯈꯪꯗꯦ
ꯆꯂ ꯁ
ꯐ ꯐꯠꯇ꯭ꯔꯁꯨ ꯃꯥꯕꯨ ꯑꯣꯏꯗꯤ ꯆꯍꯤ ꯁꯤꯛꯁꯇꯤ ꯄ꯭ꯂꯁ ꯑꯣꯏꯔꯦ ꯑꯗꯨꯅ
ꯅꯤꯌꯨꯔ ꯃꯇꯝꯗ ꯆꯣꯡ ꯇꯟꯕꯩ ꯍꯧꯔꯤ ꯑꯣꯏꯔꯝꯅꯤ
ꯎꯝ ꯑꯩꯈꯣꯏ ꯃꯕꯨꯇꯣ ꯊꯥꯏꯅꯗꯤ ꯐꯝꯃꯒ ꯋꯥꯏ ꯑꯃ ꯇꯩꯔꯝꯃꯤꯗꯅ ꯑꯗꯨ ꯂꯦꯞꯄꯗꯒꯤ ꯃꯥꯗꯣ ꯃꯕꯨꯛꯇꯣ ꯊꯣꯟꯗꯣꯔꯛꯑꯦꯕ ꯑꯗꯨꯒꯤ ꯃꯥ ꯑꯁ ꯌꯥꯝ ꯄꯥꯈꯠꯂꯤꯕ
ꯌꯥꯥꯏ ꯁꯨꯝ ꯃꯊꯟꯗ ꯁꯨꯝ ꯇꯧꯕꯗꯣ ꯇ ꯅ ꯑꯣꯏꯔꯑꯣꯒꯅꯤ ꯇꯂ ꯋꯥ ꯋꯥꯔꯤꯔ ꯃꯥ ꯀꯅꯕꯨ ꯀꯊꯣ ꯇꯔꯦ ꯐꯣꯌꯦ ꯍꯥꯏ
ꯑꯗꯣ ꯃꯕꯣꯛꯀꯤꯗꯤ ꯑꯃꯔꯣꯝꯗ ꯇꯨꯝꯕ ꯉ ꯉꯟꯇꯥꯅ ꯍꯧꯒꯠꯂꯒ ꯃꯥ ꯋꯥꯛꯀꯤꯡ ꯑꯣꯏꯅ ꯉꯥꯡ ꯉꯥꯡ ꯆꯠꯄꯗꯣ ꯑꯗꯨ ꯆꯠꯂꯗꯤ ꯌꯥꯝ ꯊꯤ ꯊꯨꯅ ꯍꯟꯊꯅꯦꯕ
ꯅ ꯆꯕ ꯊ ꯄꯨꯁ ꯑꯗꯨꯅ ꯊꯅꯦ
ꯆꯥ ꯀꯩꯁꯨ ꯌꯥꯝ ꯀꯟꯅ ꯆꯥꯕ꯭ꯔꯥ ꯅꯠꯇꯦ ꯆꯥꯕ ꯍꯥꯏꯕꯨ ꯃꯥꯒꯦ ꯍꯥꯏꯕꯣ ꯑ ꯆꯥꯛ ꯈꯔ ꯆꯁꯤ ꯉꯥꯏ
ꯎꯝ
ꯆꯥꯛ ꯆꯥꯕ ꯄ꯭ꯂꯁ ꯑꯗꯨꯒ ꯃꯥꯏ ꯍꯥꯏꯕꯕꯨ ꯇꯣꯛꯑꯒ ꯍꯧꯖꯤꯛꯀꯥꯟ ꯁꯨꯃꯥꯏꯅ ꯆꯥꯛ ꯇꯣꯛꯑꯒꯅꯨꯡꯊꯤꯟ ꯅꯨꯡꯊꯤꯟ ꯅꯨꯡꯊꯤꯟ ꯍꯤꯞꯆꯜꯂꯁꯦ ꯁꯤꯗꯤ ꯈꯔ ꯇꯧꯋꯦ ꯑꯗꯨꯅꯅꯦ ꯅꯨꯡꯊꯤꯟꯗꯨ ꯋꯥꯔꯕꯅꯤꯅꯅꯦ ꯑꯗ ꯆꯥꯛ ꯍꯦꯛ ꯇꯣꯛꯄꯒ ꯍꯤꯞꯆꯤꯟꯕꯕꯨꯗꯤ ꯅꯠꯇꯦꯅ ꯃꯥꯏꯗꯤ ꯂꯤꯐꯠ ꯂꯤꯐꯠ ꯆꯠꯂꯤꯗꯅ ꯆꯥꯛꯇꯣꯛꯑꯒ ꯋꯥꯔꯤꯁꯦ ꯃꯥꯏꯀ꯭ꯔꯣꯐꯣꯟꯁꯦ ꯃꯨꯟꯅꯒꯨꯝꯁꯦ ꯑꯃꯅ ꯉꯥꯡꯉꯤꯉꯩꯗꯗꯤ ꯑꯃꯅ ꯇꯥꯟꯅꯕꯁꯦ ꯈꯔ ꯈꯔ ꯇꯧꯅꯁꯤꯅꯤ ꯑꯩꯗꯤ ꯁꯨꯝ ꯉꯥꯡꯉꯤ ꯀꯟꯇꯤꯅ꯭ꯌꯨ ꯇꯧꯔꯒ ꯉꯥꯡꯉꯤꯅꯦ ꯑꯗꯨꯗ ꯅꯪꯅꯠ ꯐꯩꯖꯜꯂꯛꯄꯩ ꯋꯥꯏꯦ ꯃꯤ ꯉꯥꯡꯁꯤꯦ ꯇꯥꯂꯣꯏꯗꯕꯅꯤ
ꯍꯣꯏꯅꯦ ꯑꯗꯨ ꯕꯕꯥ ꯃꯕꯣꯛ ꯃꯕꯣꯛ ꯅꯨꯡꯊꯤꯟ ꯇꯨꯝꯕꯗꯣ ꯋꯥꯋꯥꯛꯀꯤꯡꯒꯨꯝꯕ ꯀꯩꯒꯨꯝꯕ ꯑꯗꯨꯝ ꯈꯔ ꯈꯔ ꯆꯠꯄ ꯑꯣꯏꯔꯗꯤ
ꯆꯠꯂꯦ ꯍꯥꯏꯕ ꯑꯩꯅ ꯍꯥꯏꯔꯛꯀꯗꯣꯏꯁꯦ ꯃꯥꯁꯦ ꯅꯨꯃꯤꯗꯥꯡ ꯋꯥꯏꯔꯝꯃꯤꯁꯦ ꯁꯦ ꯅꯨꯃꯤꯗꯥꯡ ꯋꯥꯏꯝ ꯅꯠꯇꯦ ꯅꯨꯃꯤꯗꯥꯡ ꯆꯥꯛ ꯇꯣꯛꯄꯒ ꯋꯥꯀꯤꯡ ꯆꯠꯇꯣꯏꯅꯦꯕ ꯁꯨꯃꯥꯡꯗ ꯍꯪꯒꯠ ꯍꯟꯗꯥ ꯑꯗꯒꯤ ꯑꯌꯨꯛ ꯅꯨꯡꯊꯤꯟ ꯇꯨꯝꯃꯦ ꯍꯥꯏꯁꯤꯁꯨ ꯉꯥꯏꯍꯥꯛꯇꯪꯅꯦꯕ ꯑꯗꯨꯁꯨ ꯃꯥꯗꯤ ꯆꯥꯛ ꯇꯣꯛ ꯂꯣꯏꯕꯒ ꯐꯤ ꯐꯧꯔꯤꯅꯤ ꯐꯤ ꯁꯨꯔꯤꯅꯦꯅꯦ ꯌꯦ ꯅꯈꯥ ꯂꯨꯈꯥ ꯍꯪꯉꯛꯑꯟꯗ ꯔꯥꯎꯟ ꯆꯠꯂꯗꯅ ꯑꯗꯨꯝ ꯑꯣꯖꯥ ꯁꯥꯒꯠꯂꯛꯑꯒ ꯃꯥꯒꯤꯩ ꯑꯃ ꯂꯩꯕꯗꯣ ꯑꯗꯨ ꯇꯧꯔꯒ ꯉꯥꯏꯍꯥꯛ ꯄꯨꯡꯈꯥꯏꯔ ꯀꯩꯃꯨꯛ ꯁꯨꯝ ꯎꯏꯕꯤ ꯋꯥꯅꯦꯕ
ꯑꯗꯨ ꯑꯗꯨꯃꯥꯏꯅ ꯑꯗꯨꯒꯨꯝꯕ ꯇꯧꯕꯗ ꯀꯩꯁꯨ ꯇꯧꯔꯁꯦ
ꯑꯗꯣ ꯃꯥꯒꯤ ꯃꯥꯒꯤ ꯅꯣꯏꯔꯤꯕ ꯕꯥꯕꯨ ꯃꯥ ꯕꯦꯀꯔꯤꯒꯤ ꯑꯆꯥꯄꯣꯠ ꯆꯥꯒꯅꯨ ꯌꯥꯗꯦ ꯆꯤꯅꯤ ꯀꯛꯎ ꯌꯥꯗꯦ ꯑꯗꯨꯒ ꯋꯥꯏ ꯇꯩꯕ ꯈꯪꯂꯦꯞ ꯂꯦꯞꯈꯤꯕꯗꯣ ꯑꯗꯨꯖꯩ
ꯁꯨ ꯔꯣ ꯍꯥꯏꯔ ꯀꯥꯗꯣ
ꯑꯗꯨꯅ ꯍꯥꯏ ꯗꯥꯏꯕꯦꯇꯤꯁꯀꯤ ꯍꯥꯏꯔꯒ ꯗꯥꯏꯕꯦꯇꯤꯁꯀꯤ ꯆꯍꯤ ꯍꯦꯜꯂꯛꯦ ꯑꯃ ꯍꯥꯏꯕ
ꯑꯁꯣꯅꯤ
ꯃꯥꯡꯉ ꯉꯥꯡꯅꯕ ꯌꯥꯗꯦ ꯑꯗꯣ ꯑꯩꯅ ꯑꯩꯅ ꯂꯣꯟꯕ ꯆꯥꯔꯥꯁꯦ ꯑꯩꯅ ꯆꯤꯅꯤꯁꯦ ꯀꯛꯊꯔ ꯀꯛꯊꯔ ꯂꯣꯜꯂꯤꯅꯦ ꯑꯗꯣ ꯃꯤꯠꯂꯛꯄꯣꯠꯁꯦꯅ ꯂꯥꯛꯑꯒ ꯊꯨꯝꯗꯦꯅ ꯉꯔꯥꯡꯁꯨ ꯇꯥ ꯇꯞꯇ ꯍ ꯍꯥꯞꯆꯤꯜꯂꯒ ꯊꯛꯏ ꯃꯣꯏꯕꯥꯏꯅꯤ
ꯕꯣꯛ ꯌꯥꯏꯒꯗꯤ ꯊꯛꯂꯝꯝꯗꯦ ꯃꯥ ꯍꯥꯞꯆꯤꯜꯂꯒ ꯑꯩꯅ ꯂꯣꯜꯂꯝꯃꯕ ꯆꯥꯗꯨꯗ ꯆꯤꯅꯤ ꯑꯃ ꯍꯥꯞꯆꯤꯜꯂꯤꯕ ꯃꯤꯂꯛꯀꯣꯠꯁꯤꯅ ꯂꯥꯛꯑꯒ
ꯃꯥꯗꯤ ꯁꯤꯅꯤ ꯁꯤꯗꯂ ꯑ ꯑꯗꯨꯗꯤ ꯁꯤꯅꯤ ꯁꯤꯅꯤ ꯀꯥꯇ
ꯑꯧ ꯃꯌꯨꯝ ꯃꯟꯁꯤꯡꯁꯤ ꯍꯛꯇꯤ ꯁꯤꯗ ꯂꯥꯛꯑꯒꯗꯤ ꯊꯛꯏꯅꯦꯅ ꯃꯥꯅ ꯂꯥꯛꯑꯦ ꯑꯗꯨꯒꯅꯦ ꯉꯔꯥꯡꯗꯣ ꯑꯩꯅ ꯊ ꯆꯤꯅꯤꯗꯣ ꯍꯥꯞꯄꯕꯅꯤ ꯍꯥꯏꯔꯕꯗꯣ ꯃꯥ ꯑꯩꯅ ꯍꯥꯞꯄꯗꯣ ꯍꯦ ꯍꯥꯞꯄꯗꯣ ꯊꯨꯝꯗꯦꯅ ꯑꯃꯨꯛ ꯊꯥꯛꯆꯜꯂꯦ
ꯂꯑꯑꯣꯕꯃꯤꯗꯣ ꯣꯜꯁ ꯈꯥꯎꯅꯤ ꯃꯥ ꯑꯗꯨꯅ
ꯎꯝ ꯑꯗꯨꯒ ꯃꯥꯕꯣꯛꯒꯥꯏꯗꯨꯗꯤ ꯑꯁ ꯊꯨꯝꯕꯅ ꯉꯛꯑꯦꯅ ꯍꯥꯏꯔꯦ ꯉꯔꯥꯡꯗꯤ
ꯎꯝ ꯎꯝ
ꯑꯗꯨꯒ ꯃꯣꯏꯗꯤ ꯆꯥꯔꯦꯒ ꯍꯥꯏꯔꯒ ꯊꯛꯑꯦ ꯑꯩꯈꯣꯏ ꯃꯥꯒ ꯃꯣꯏꯕꯥꯅꯤꯒꯤ
ꯃꯥ ꯊꯛꯛꯇ ꯄꯣꯠꯇꯁꯤ ꯀ
ꯑ ꯑꯗꯨꯅꯦ ꯍꯥꯏꯁꯦ ꯃꯌꯨꯝꯗꯁꯨ ꯊꯛꯇꯦ ꯍꯥꯏꯌꯦꯕ ꯍꯦꯗ ꯂꯥꯀꯗꯅꯤ ꯋꯥꯅ ꯊꯥꯏꯁꯤ
ꯆꯖꯔꯒ
ꯑ
ꯊꯥꯄꯁꯅꯤꯒ
ꯑ
ꯀꯣꯏ
ꯑꯗꯣ ꯅꯪ ꯁꯤꯒꯤ ꯐꯣꯟ ꯐꯣꯟ ꯇꯧꯔꯛꯏ ꯅꯝꯕꯔꯁꯦ
ꯎꯝ ꯃꯥꯅꯤ ꯑꯅ ꯄꯅꯤ
ꯑ ꯁꯤꯒꯤ ꯎꯝ ꯀꯩꯅꯣꯗꯅꯦ ꯁꯤꯒꯤ ꯑꯩꯁꯤ ꯐꯣꯟꯁꯦ ꯑꯁꯤꯗ ꯋꯥꯆꯦꯞꯇ ꯍꯣꯔꯦꯟ ꯏꯔꯒ ꯑꯃ ꯅꯝꯕꯔꯗꯨꯇꯪ ꯏꯔꯒ ꯊꯥꯔꯛꯎꯀꯣ
ꯍꯣꯏ ꯍꯣꯏ ꯅꯪꯅꯝꯕꯔꯗꯨ ꯅꯪ ꯑ ꯅꯪꯒꯤ ꯐ‌ꯣꯟ ꯅꯝꯕꯔꯗ‌ꯣ ꯍꯥꯏꯔꯛꯑ‌ꯣ ꯅꯠꯇ꯭ꯔꯥꯒ
ꯐꯠꯇꯦ ꯁꯤꯁꯤ ꯍꯧꯖꯤꯛ ꯍꯧꯖꯤꯛ ꯋꯥꯔꯤ ꯁꯥꯟꯅꯩ ꯐꯣꯟꯁꯤꯗ
ꯁꯤ ꯐꯣꯟꯁꯤꯗ ꯑꯗꯨꯝ
ꯑꯥ
ꯍꯥꯄꯤ
ꯅꯪꯒꯤ ꯂꯦꯞꯇꯣꯞꯇꯣ ꯁꯤꯖꯤꯟꯅꯕ꯭ꯔꯣꯅ ꯍꯧꯖꯤꯛ
ꯍ ꯍꯧꯖꯤꯛꯃꯛꯇꯤ ꯁꯤꯖꯤꯟꯅꯗꯦꯁꯝꯇ ꯑꯃꯨꯛꯀꯗꯤ ꯂꯩꯃ ꯀꯩꯈ ꯀꯩꯅꯣ ꯒꯦꯝꯒꯒ ꯁꯥꯟꯅꯕ ꯃꯥꯏꯔꯦ ꯅꯪꯅ ꯏꯗꯣꯏꯅꯦ ꯀꯥꯏꯅ ꯇꯧꯔꯤꯗꯣ ꯑꯩꯈꯣꯏ ꯑꯩꯩꯅꯞꯁꯤꯗ ꯏꯕ ꯅꯨꯡꯉꯥꯏꯔꯅꯦꯅ
ꯑꯗꯨ ꯑꯩꯁꯦ ꯈ ꯐꯣꯟꯗ ꯏꯔꯗꯤ ꯑꯩꯁꯦ ꯃꯤꯠꯁꯤ ꯄꯥꯡꯗꯣꯏꯔꯤꯕ ꯑ ꯑꯗꯨꯣ ꯅꯪꯒꯤꯗꯨꯗ ꯑꯃꯨꯛ ꯍꯤꯡ ꯆꯠ ꯂꯩꯕꯗꯤ ꯃꯇꯝꯗꯤ ꯂꯩꯇ꯭ꯔꯕ
ꯃꯥꯒꯥꯥꯅꯤꯁꯇꯅꯦ
ꯎꯝ ꯑꯗꯨꯅꯤꯅꯦ ꯑꯁ ꯑꯩꯁꯦ ꯀꯩꯅꯣꯗ ꯃꯥꯂꯦꯝꯉꯝꯕꯒꯤ ꯑꯥꯏꯄꯦꯗꯠꯇꯣ ꯑꯩꯅ ꯑꯗꯨꯝ ꯁꯤꯖꯤꯟꯅꯔꯝꯕꯅꯦꯕ
ꯆ ꯂꯧꯔꯣ
ꯏꯆꯟꯗꯒꯤ ꯑꯗꯨꯝ ꯂꯧꯕꯕꯨꯗꯤ ꯌꯥꯅꯤ ꯑꯗꯣ ꯀꯩꯅꯣꯗꯣ ꯏꯅꯕꯤꯗꯣ ꯃꯥꯒꯤꯗꯣ ꯍꯥ ꯝꯗ꯭ꯔꯦꯕ ꯃꯥꯒꯤ ꯑꯦꯄꯜ ꯑꯥꯏ ꯗꯤꯗꯣ ꯍꯥꯏꯔꯝꯗ꯭ꯔꯦꯕ ꯑꯩ ꯈꯪꯍꯧꯗ꯭ꯔꯦꯕ ꯑꯗꯨꯗꯣ ꯍꯪꯒꯦ ꯇꯧꯔꯒ ꯑꯩꯁꯦ ꯑꯗꯨꯝ ꯀꯥꯎꯔ ꯂꯩꯍꯧꯈꯦꯕ ꯗꯥꯎꯟꯂꯣ ꯇꯧ ꯑꯗꯣ ꯃꯣꯏꯗꯤ ꯑꯗꯨꯗꯣ ꯑꯥꯏꯗꯤꯗ ꯆꯪꯉꯤꯗꯅ ꯑꯥꯏꯗꯤꯗꯣ ꯆꯪꯉꯤꯗꯅ ꯃꯣꯅꯤꯀꯥꯅ ꯃꯥꯒꯤꯗꯣ ꯋꯥꯏꯌꯣ ꯍꯥꯏꯕꯅꯦ ꯃꯥꯥꯏ ꯑꯦꯄꯜꯗꯣ ꯄꯦꯠꯇꯣ ꯃꯥꯏꯗꯤ ꯀꯤꯕꯣꯔꯗ ꯀꯔꯤ ꯀꯔꯥ ꯂꯣꯏ ꯂꯩꯔꯕꯅꯤ ꯑꯗꯨ ꯋꯥꯏ ꯋꯥꯏꯕꯅꯦ ꯑꯩꯅ ꯁꯤ ꯌꯥꯔꯦꯗ ꯑꯩ ꯀꯤꯕꯣꯔꯠꯇꯣ ꯑꯩ ꯀꯌꯥ ꯌꯥꯝ ꯀꯟꯅ ꯈꯨꯠꯂꯣꯏꯕꯁꯨ ꯑꯣꯏꯗꯕꯅꯤꯅ ꯐꯣꯟꯁꯤꯗ ꯑꯗꯨꯝ ꯏꯔꯒꯦ ꯈꯜꯂꯨꯕ
ꯎꯝ
ꯑꯗꯨ ꯌꯥꯝ ꯁꯥꯡꯅ ꯏꯔꯛꯀꯗꯣꯏꯅꯤꯅ ꯄꯦꯁ ꯆꯥꯝꯃꯃꯨꯛꯇꯤ ꯑꯗꯨꯝ ꯏꯔꯛꯀꯗꯣꯏꯅꯤꯗꯅ
ꯎꯝ ꯑꯗꯣ ꯅꯪꯅ ꯀꯤꯕꯣꯠꯇ ꯏꯕ ꯍꯥꯏꯁꯦ ꯍꯥꯟꯅꯗꯒꯤ ꯇꯧꯔꯛꯇꯕꯅꯤꯅ ꯇꯥꯏꯞ ꯇꯧꯕ ꯌꯥꯝ ꯇꯛꯄꯅꯤ
ꯎꯝ ꯑꯗꯨꯕꯨꯗꯤ ꯑꯩꯈꯣꯏ ꯑꯗꯨꯒꯨꯝꯕꯗꯤ ꯌꯧꯈꯨꯠꯅꯤꯅ ꯑꯗꯨꯗꯤ ꯅꯣꯡꯃ ꯑꯃ ꯄꯥꯏꯕꯗ ꯑꯗꯨꯝ ꯍꯩꯅꯕꯅꯦ
ꯅꯥ ꯃꯅꯤ ꯌꯥꯗ ꯍꯣ
ꯅꯣꯡꯃꯝ ꯐꯖꯅ ꯄꯥꯏꯕꯗꯨ ꯑꯗꯨꯝ ꯍꯩꯅꯅꯦꯕ ꯑꯗꯨꯑꯣꯏꯗꯤ
ꯀ ꯀꯣꯁꯦ ꯀꯤꯕꯣꯔꯗꯁꯦ ꯆꯥꯎꯔꯛꯄꯅꯤ ꯑꯩ ꯃꯗꯨꯣꯏꯗ ꯆꯍꯤ ꯑꯅꯤ ꯊꯕꯛ ꯇꯧꯔꯛꯄꯁꯤꯐꯥꯎ ꯊꯣꯛꯑꯒꯅꯤ
ꯎꯝ ꯅꯣꯏ ꯅꯣꯏꯅꯦ ꯅꯣꯏꯅꯦꯗꯅ ꯑꯩꯈꯣꯏꯗꯤ ꯑꯗꯨꯒꯨꯝꯕꯒꯤ ꯃꯇꯥꯡꯗꯗꯤ ꯍꯧꯕꯤꯔꯛꯑꯅꯨ
ꯑ ꯀꯦ
ꯍꯣꯏꯗꯤ ꯐꯖꯅ ꯐꯥꯅ ꯁꯤꯖꯤꯟꯅꯈꯤꯕꯗ ꯑꯗꯨꯏꯗꯤ ꯌꯥꯏ ꯌꯥꯏ ꯄꯣꯠꯅꯦ ꯑꯗꯨꯗ ꯑꯩꯅ ꯃꯤ ꯃꯣꯅꯤꯀꯥꯗ ꯑꯩꯅꯕꯨꯗꯤ ꯑꯗꯨꯃꯥꯏꯅ ꯍꯥꯏꯈꯤꯕꯒꯤ ꯋꯥꯅꯤ ꯃꯤꯒꯤꯕꯨ ꯄꯣꯠꯇꯣ ꯄꯥꯏꯕꯗ ꯀꯜꯕ
ꯎꯝ ꯎ ꯅꯇꯪ ꯁꯦꯝꯕ ꯍꯥꯏꯁꯦ ꯀꯩꯅꯣ ꯁꯦꯝꯗꯣꯏꯔꯣ ꯑꯦꯛꯁꯦꯟ ꯋꯥꯔꯗ ꯏꯕꯩꯔꯣ ꯀꯩꯅꯣ
ꯍꯣꯏ ꯍꯣꯏ ꯑꯦꯛꯁꯦꯜ ꯋꯥꯔꯗꯠꯇꯣ ꯀꯩꯅꯣ ꯑꯦ ꯑꯦ ꯐꯣꯔ ꯁꯥꯏꯖꯇꯅꯦ ꯂꯣꯏ ꯏꯊꯣꯛꯑꯦꯗꯅ
ꯐ
ꯑꯗꯨꯒ ꯃꯤꯉꯣꯟꯗ ꯑꯃꯨꯛ ꯇꯥꯏꯞ ꯇꯧꯍꯅꯤ ꯇꯧꯕꯗꯨꯗꯤ ꯄꯩꯁꯥ ꯍꯦꯟꯅ ꯂꯧꯋꯦꯕ ꯍꯌꯦꯡ ꯂꯥꯏꯔꯤꯛ ꯑꯣꯏꯅ ꯂꯥꯏꯔꯤꯛ ꯑꯣꯏꯅ ꯕꯨꯛ ꯑꯣꯏꯅꯝ ꯅꯝꯗꯣꯏ
ꯑꯗ ꯑꯩꯅ ꯐꯥꯏꯜ ꯑꯣꯏꯅꯑ ꯄꯨꯂꯞꯊꯄꯤ ꯆꯤꯡꯊꯣꯛꯄꯤꯔꯛꯑꯣ ꯍꯥꯏꯕꯗꯨꯅ ꯍꯦꯟꯅ ꯊꯨꯏ ꯊꯨꯁꯨ ꯊꯨꯕ ꯑꯗꯩ ꯄꯩꯁꯥ ꯁꯨꯛ ꯑꯗꯨꯅ ꯆꯪꯅꯕ ꯍꯟꯊꯩꯌꯦꯦꯅ ꯇꯧꯕꯅꯤꯗ
ꯅꯪ ꯍꯥꯏ ꯆꯦꯜꯗ ꯑꯃ ꯊꯣꯛꯆꯒꯦ ꯑꯗꯨꯒ ꯑꯃꯨꯛ ꯁꯨꯗꯣꯛꯑꯛꯏꯕ ꯋꯥꯔꯤꯗꯨ ꯑꯗꯨꯅ
ꯑꯩꯅꯅꯦ ꯁꯤ ꯆꯦꯗ ꯏꯊꯣꯛꯑꯦꯗꯅ ꯈꯨꯠꯅ ꯑꯗꯨꯒ ꯃꯤꯉꯣꯟꯗ ꯇꯥꯏꯞ ꯇꯧꯕꯤꯌꯣ ꯍꯥꯏꯗꯣꯏꯅꯦꯕ ꯇꯥꯏꯞ ꯇꯧꯕꯤꯌꯣ ꯍꯥꯏꯕ ꯌꯥꯏꯑꯕ ꯇꯥꯏꯞ ꯇꯧꯕꯤꯌꯣꯅ ꯍꯥꯏꯕꯗꯨꯗꯤ ꯑꯃꯨꯛ ꯖꯟ ꯖꯥꯟ ꯆꯪꯉꯤ ꯃꯤꯅ ꯏꯔꯤꯗꯣ ꯆꯨꯝꯃꯕ ꯆꯨꯝꯗ꯭ꯔꯤꯕꯅ ꯑꯩ ꯑꯩꯅ ꯑꯃꯨꯛ ꯆꯦꯛ ꯇꯧꯕ ꯑꯃꯨꯛꯁꯨ ꯆꯪꯉꯤꯗꯅ ꯑꯗꯨꯗꯒꯤ ꯃꯤꯉꯣꯟꯗ ꯃꯤꯗꯨꯅ ꯇꯥꯏꯞ ꯇꯧꯔꯛꯄꯩ ꯃꯇꯝ ꯑꯃꯁꯨ ꯑꯃꯨꯛ ꯈꯥꯏꯗꯣꯔꯛꯀꯗꯣꯏꯅꯤꯗꯅ ꯍꯧꯖꯤꯛ ꯗꯦꯠ ꯑꯩꯠꯇ ꯂꯥꯁ ꯗꯦꯠꯅꯦ ꯁꯝꯃꯤꯠ ꯇꯧꯅꯕ ꯑꯗꯨꯗ
ꯉꯪꯅ ꯀꯩꯅꯣ ꯇꯧꯔꯗꯤ
ꯃꯅ
ꯅꯪꯅ ꯏꯕꯗ ꯅꯣꯡꯃꯩ ꯈꯔ ꯈꯔ ꯑꯁ ꯅꯪꯗꯤ ꯑꯌꯨꯝꯕꯗꯤ ꯄꯥꯔꯤ
ꯑꯌꯨꯛ ꯌꯦꯟ ꯥꯔꯒ ꯏꯔꯛꯀꯗꯣꯏꯅꯦ
ꯎꯝ ꯗꯥꯡ ꯇꯝ ꯀ ꯌꯥꯝꯕꯨꯣꯏꯗꯏ ꯃ ꯁꯤꯗꯦ ꯌꯨꯝꯗꯩ ꯑꯣꯏꯒꯦꯔꯥ ꯑꯣꯐꯤꯁꯇꯩ ꯑꯣꯏꯒꯦꯔꯥ ꯈꯔ ꯃ ꯆꯪꯕ ꯇꯔ ꯈꯔ ꯆ ꯑꯣꯐꯤꯁ ꯇ ꯄꯔꯤꯇꯞ ꯊꯣꯛꯄꯎ ꯌꯥꯅꯤꯈꯔꯣ ꯄꯤꯁꯥꯏ
ꯅꯣꯏ ꯅꯣꯏꯅ ꯄ꯭ꯔꯤꯟ ꯇꯧꯕ ꯈꯨꯠꯇꯧꯗꯨ ꯌꯥꯔꯣꯏꯌꯦ ꯁꯤꯒꯤꯗꯤ
ꯀꯩꯅꯣ ꯅꯪ ꯁꯤ ꯃꯌꯥꯝꯗꯨ ꯂ ꯏꯔꯒ ꯄꯦꯁꯤ ꯑꯩꯈꯣꯏ ꯃꯤ ꯂꯥꯏꯔꯤꯛ ꯑꯃ ꯐꯣꯡꯉꯁꯨ ꯆꯦꯔꯣ ꯊꯥꯅ ꯆꯤꯡꯊꯣꯛꯂꯛꯀꯗꯣꯏꯅꯤꯗꯅ
ꯆꯦꯗ ꯑꯣꯏꯔꯁꯨ ꯆꯦ ꯑꯐꯕꯤ ꯑꯊꯥꯕꯤ ꯂꯥꯏꯔꯤꯛ ꯑꯉꯥꯡꯒꯤ ꯂꯥꯏꯔꯤꯛ ꯂꯩꯗꯅ ꯑꯗꯨꯃꯥꯏꯅꯅꯦꯕ ꯇꯧꯗꯣꯏꯁꯦ
ꯆꯗꯤ ꯀ ꯆꯦ ꯇꯥꯗꯅ
ꯎꯝ ꯑꯗꯨ ꯄ꯭ꯔꯤꯟꯇꯔꯗꯨ ꯂꯩꯗꯅ ꯌꯥꯕ ꯌꯥꯗꯕ
ꯀꯜꯔ ꯀꯨꯝꯕꯗꯤ ꯈꯪꯗꯔꯦ ꯑꯗꯨ ꯋꯥ
ꯆꯤꯡꯊꯣꯛꯄꯒꯤꯗꯤ ꯍꯌꯦꯡ ꯑꯦꯝ ꯌꯨꯗ ꯑꯗꯨꯝ ꯆꯤꯡꯊꯣꯛꯄ ꯌꯥꯏꯑꯕ ꯑꯦꯝ ꯌꯗꯗꯗꯨꯗꯣ ꯄꯉ ꯇꯅꯦꯕꯂꯥꯏꯁ
ꯅꯪꯗꯨꯣ ꯆꯥꯡ ꯀꯕ ꯂꯕ ꯑꯣꯏ ꯅꯠꯇꯦꯗ ꯑꯩꯅ ꯇꯣꯝꯃꯤꯒꯤ ꯆꯥꯛ ꯃꯆꯤꯟꯖꯥꯛ ꯁꯦꯝꯃꯝꯕ
ꯎꯝ
ꯑꯗꯨ ꯀꯗ ꯑ ꯑꯣꯅ ꯍꯥꯏ
ꯁ꯭ꯋꯥꯔꯦ ꯑꯣ ꯐꯔꯦ ꯐꯔꯦ ꯎꯝ ꯅꯝꯕꯔ ꯊꯝꯃꯒꯦ ꯑꯩ
ꯍ ꯊꯥꯎꯦ ꯀꯃ ꯇ